ꯅꯪꯅꯔ
ꯍꯣꯏ ꯑꯩꯅꯅꯦ
ꯁꯨ ꯄ꯭ꯔꯕ꯭ꯔ
ꯍꯣꯏ ꯁꯨ ꯐ꯭ꯔꯦꯗꯅꯦꯅ
ꯑ ꯑꯥ ꯈꯪꯗꯌꯦꯦ ꯅꯪꯅ ꯂꯧꯕꯤꯌꯣ ꯄꯩꯁꯥ ꯄꯥꯏꯕ ꯁꯤꯅꯥ ꯃꯇ ꯅꯪꯅ ꯂꯧꯕꯤꯌꯣ
ꯄꯩꯁꯥ ꯄꯥꯏꯗꯀꯣ
ꯊꯥꯟ ꯃꯅꯤꯗꯈꯣꯏꯗꯤ
ꯇꯧꯔꯅꯦ ꯃꯣꯃꯣꯒꯨꯝꯕ ꯑꯗꯨꯝ ꯏꯁꯇ꯭ꯔꯤꯠꯇꯒꯨꯝꯕ ꯐꯝꯕꯁꯤꯡꯗꯣ ꯄꯩꯁꯥ ꯌꯥꯝ ꯇꯥꯔꯕꯅꯦ ꯑꯗꯨꯒꯨꯝꯕꯅ
ꯊꯝꯕꯤꯦ ꯊꯝꯆꯦꯔꯣ ꯍꯣꯏ
ꯑꯁ ꯍꯩꯔꯣꯏꯗ ꯑꯩꯗꯤ ꯑꯗꯨꯒꯨꯝꯕ
ꯁꯦꯕ ꯍꯔꯌꯦꯦ ꯗꯦꯂꯤꯚꯔꯤꯒꯨꯝꯕ ꯆꯠꯂꯣꯅꯅꯣ
ꯄꯨꯡ ꯀꯌꯥ ꯆꯠꯇꯦꯕ
ꯑꯅꯦꯗ
ꯗꯦꯂꯤꯚꯔꯤ ꯆꯕ ꯂꯥꯛꯞꯄꯗꯤ ꯅꯨꯡꯉꯥꯏꯗꯅ
ꯎꯝ ꯎꯁꯅꯥꯝ ꯈ꯭ꯋꯥꯏꯗꯤ ꯄꯥꯏꯗꯕ꯭ꯔꯣꯁꯦ
ꯎ ꯄꯥꯏ ꯗꯦꯗ ꯎꯄꯥꯥꯏ ꯍꯥꯏꯔꯒ ꯇꯜ ꯕꯔꯑ ꯀꯥꯒꯅꯤ
ꯐꯁ ꯄꯁꯥ ꯄꯥꯏꯗ ꯃꯥꯂꯦ ꯃꯤꯗꯤ
ꯎꯝ ꯀꯣꯏ ꯂ ꯍꯥꯏꯔꯔꯕ ꯁꯤꯁꯤꯡꯉ ꯄꯥ ꯍꯥꯏꯒꯗꯕꯅꯤ ꯑꯁꯤ ꯊꯥꯡꯃꯩꯕꯟꯗ ꯗꯨꯀꯥꯟ ꯐꯤꯔꯣꯒꯤ ꯗꯨꯀꯥꯟꯒꯨꯝꯕꯗ ꯍꯪꯉꯨꯅꯦ ꯅꯪꯁꯨ
ꯑꯁ ꯑꯩꯗꯤ ꯐꯨꯗꯤ ꯐꯝꯅꯤꯡꯗꯦꯗ
ꯑꯦ
ꯇꯨꯡ ꯊ꯭ꯔꯤ ꯐꯣꯔ ꯊ꯭ꯔꯤ ꯐꯣꯔꯒꯤ ꯊꯕꯛ ꯇꯧꯅꯤꯡꯉ ꯑꯗꯨꯒꯤꯅꯦ
ꯕꯥꯔꯗ ꯑꯁꯤ ꯊꯥꯡꯃꯩꯕꯟꯒꯤ ꯄꯔꯃ ꯂꯩꯕ ꯑꯗꯨꯗ ꯄꯥꯔꯠ ꯇꯥꯏꯝꯗꯤ ꯂꯩ ꯑꯦ ꯌꯥꯌꯦ
ꯎꯝ
ꯎꯝ ꯇꯨ ꯑꯗꯨꯋꯥꯏꯗꯒꯤꯀꯣ
ꯇꯨ ꯇꯨ ꯄꯤ ꯑꯦꯦꯝ
ꯑꯣ ꯇꯨ ꯄꯦ ꯑꯦꯝꯗꯒꯤ ꯅꯨꯡꯗꯥꯡ ꯑꯦꯞ ꯊꯦꯡꯉꯦ ꯍꯥꯏꯕꯗꯣ ꯅꯥꯏ
ꯎꯝꯌꯥ ꯄꯤꯅꯤ ꯍꯥꯏꯕ ꯑꯗꯣ
ꯈꯪꯗꯦꯗ
ꯑꯁ ꯑꯗꯨꯒꯨꯝꯕ ꯊꯕꯥꯛꯇꯤ ꯇꯧꯅꯤꯡꯗꯦꯗ ꯑꯩꯈꯣꯏꯗꯤ
ꯑꯦ ꯕꯥꯔ ꯍꯥꯏꯕꯕꯨ ꯀꯌꯥ ꯀꯣꯛꯇꯦꯜꯒꯨꯝꯕ
ꯑꯣ
ꯀꯩꯅꯣ ꯁꯥꯔ꯭ꯐ ꯇꯧꯒꯗꯧꯕ ꯈꯛꯇꯅꯦꯗ ꯑꯆꯥꯄꯣꯠꯒꯨꯝꯕ
ꯅꯨꯄꯥ ꯐꯖꯥ ꯐꯖꯥꯕꯗꯤ ꯂꯥꯛ ꯅꯤ ꯍꯣꯏ ꯈꯪꯉꯦ
ꯎꯝ
ꯑꯁ ꯑꯩ ꯊꯕꯥꯛ ꯇꯧꯕ ꯃꯐꯝꯗꯁꯨ ꯅꯨꯡꯉꯥꯏꯕꯅꯤ ꯑꯗꯨ ꯑꯣꯏꯔꯁꯨ ꯊꯦꯡꯕꯒꯤ ꯇꯣꯛꯈꯤꯕꯅꯤ ꯑꯩꯗꯣ ꯂꯝꯕꯤ ꯆꯠꯄꯗ ꯅꯨꯡꯉꯥꯏꯇꯦꯕ ꯑꯟꯗ꯭ꯔ
ꯄꯥꯠꯄꯥꯠ ꯇꯥꯏꯦꯝꯅꯗꯣ
ꯃ ꯍꯣꯏ ꯑꯗꯣ ꯃꯣꯏꯗꯣ ꯂꯤꯌꯥꯡꯃꯩꯒꯤꯅꯦꯕ
ꯑꯝ
ꯃꯄꯨꯁꯨ ꯄꯥꯛ ꯂꯥꯛꯇꯕꯅꯦ ꯍꯞꯇꯥꯗ ꯑꯃꯒꯨꯝꯕ ꯚꯤꯖꯤꯠ ꯇꯧꯔꯁꯨ ꯃꯤꯅꯤꯠ ꯃꯉꯥ ꯇꯔꯨꯛ ꯀꯨꯝꯕ ꯂꯩꯔꯒ ꯑꯃꯨꯛ ꯆꯠꯈ꯭ꯔꯅꯤ ꯃꯤꯅꯤꯠ ꯑꯃꯒꯨꯝꯕ ꯆꯥꯡꯉꯒ ꯁꯤꯛꯁ ꯊꯥꯎꯖꯟ ꯈꯛꯇꯅꯦ ꯊꯝꯕꯗ ꯊꯕꯕꯨ ꯑꯗꯨ ꯑꯗꯨꯝ ꯇꯥꯎꯕ ꯅꯨꯡꯉꯥꯏꯌꯦ ꯑꯗꯨ ꯑꯣꯏꯔꯁꯨ ꯂꯝꯕꯤ ꯆꯠꯄꯗꯣ ꯅꯨꯡꯉꯥꯏꯇꯕ ꯑꯗꯨꯒꯤꯅꯦ
ꯍꯣꯏ ꯍꯣꯏ ꯍꯣꯏ ꯑꯗꯨꯃꯥꯏꯅ ꯑꯣꯏꯒꯅꯤ ꯊꯦꯡ ꯍꯣꯏ ꯍꯣ ꯍꯣꯏ ꯍꯣꯏ
ꯑꯃꯒꯨꯝꯕ ꯂꯩꯔꯗꯤ ꯐꯒꯗꯕ ꯃꯔꯥꯛ ꯃꯔꯛꯇꯗꯤ ꯏꯁ ꯃꯤ ꯑꯃ ꯐꯥꯎ ꯎꯗꯕꯅꯦ ꯂꯝꯕꯤ ꯆꯠꯄꯗꯣ
ꯎ
ꯑꯣꯖꯥ ꯅꯨꯡꯉꯥꯏꯇꯕ ꯅꯨꯃꯤꯠꯇꯨꯗꯤ ꯅꯨꯡ ꯎꯃ ꯅꯨꯔꯤꯅꯤ ꯂꯩ ꯇꯝꯅꯦ ꯂꯝ ꯃꯤꯗ ꯎꯝ ꯍꯔꯣꯗ ꯒꯨꯝꯕꯗ ꯂꯩꯔꯗꯤ
ꯎ ꯊꯥꯔꯣꯟꯗꯗꯤ ꯑꯁ ꯊꯕꯛ ꯁꯨꯕ ꯅꯨꯄꯤ ꯈꯛ ꯈꯛꯇꯅꯦ ꯑꯌꯥꯝꯕ ꯔꯦꯟ ꯂꯩꯕꯗꯣ
ꯑ ꯅꯣꯏꯒꯤ ꯊꯔꯣꯅꯁꯨ ꯂꯩꯅꯤꯡꯗꯦꯗ ꯑꯣꯏꯣꯏꯗ ꯁ꯭ꯂꯧꯥꯏꯇꯥꯔꯦ ꯀꯣꯁꯦꯅꯤꯒꯦꯂ ꯋꯥ ꯑꯩ ꯈꯔ ꯑ ꯆꯠ ꯂꯀꯣꯏ
ꯍꯣꯏ ꯑꯩꯁꯨ ꯂꯩꯅꯤꯡꯗ꯭ꯔꯕꯅꯤꯅ ꯎꯄꯥꯏ ꯂꯩꯗꯕ ꯑꯗꯨꯒꯤ
ꯅꯣꯏꯒꯤ ꯀ꯭ꯂꯥꯁꯁꯤ ꯅꯨꯡꯇꯤꯒꯤ ꯆꯠꯄ꯭ꯔꯣ
ꯀꯣꯂꯦꯖꯀꯤꯔꯣ
ꯃꯠꯇꯦ ꯅꯣꯏ ꯀꯝꯄ꯭ꯨꯇꯔ ꯑꯥꯁ ꯑꯋ ꯍꯥꯏꯒ
ꯃꯣꯔꯅꯤꯡꯅ ꯆꯠꯂꯦ
ꯏꯅꯤꯡ ꯊꯕꯥꯥꯛ ꯂꯥꯏꯇꯦꯩꯅ ꯑꯗꯨꯣ
ꯎꯝ ꯂꯩꯇꯦ ꯊꯕꯛ
ꯄꯔ ꯇꯥꯏꯝ ꯇ ꯌꯥꯏꯅ
ꯍꯣꯏ ꯂꯩꯔꯗꯤ ꯇꯧꯕ ꯌꯥꯏ ꯊꯕꯛ
ꯆ ꯇꯥꯎꯗꯔꯁꯨ ꯌꯥꯏꯒ ꯃ ꯅꯪ ꯅꯊꯟꯗꯅꯦꯅ
ꯊꯗꯅ ꯇꯍꯦ
ꯁꯦꯡꯕꯒꯤ ꯅ ꯊꯟꯇ ꯅꯠꯇꯦ
ꯇꯅ ꯅ ꯈꯣꯏ ꯂꯩꯔꯤ
ꯑꯗꯨ ꯑꯣꯏꯔꯁꯨ ꯅꯨꯄꯥꯗꯣ ꯅꯪꯅ ꯊꯟꯗꯅꯦꯅ ꯏꯁꯇꯥꯏꯗꯤ ꯊꯟꯗ ꯑꯣꯏꯗꯤ ꯨꯝꯕ ꯁꯛꯇꯄꯤ ꯆꯉꯣꯏꯗꯈꯣꯏꯗꯤ
ꯄꯩꯁꯥ ꯄꯥꯏꯗꯤ ꯀꯣꯏꯗꯤ ꯂꯥꯏꯔꯕ ꯅ
ꯐꯅ ꯨꯗꯁꯨꯨꯝ ꯃꯔꯛꯥꯛ ꯃꯔꯛꯗ ꯀꯣ ꯇꯑꯣꯣ ꯅꯪꯕꯨꯗꯤ ꯈꯪꯉꯦ ꯍꯥꯏꯌꯦ ꯗꯨ ꯑꯩꯅ ꯎꯝ ꯑꯩꯅ ꯃꯥꯗꯣ ꯈꯔ ꯏꯀꯥꯏꯒꯥꯟ ꯃꯥꯂꯦ ꯍꯥꯏꯔꯂꯦ ꯍꯗꯤꯁꯨ ꯍ ꯃꯁꯨ ꯄꯨꯔꯥ ꯏꯀꯥꯏꯕ ꯃꯥꯜꯂꯦꯅ ꯃꯤꯂ ꯑꯌꯨꯋꯦꯗꯤ ꯀꯣ ꯇ ꯍꯥꯏ ꯔ
ꯈꯪꯅ ꯗꯦꯗꯥ ꯀꯥꯎꯖ ꯀꯥꯎꯅ ꯗꯦ
ꯑꯗꯨꯕꯨꯅꯦ ꯅ ꯅꯣꯏꯒꯤ ꯅꯨꯄꯤꯗꯣ ꯄꯥꯏꯍꯜꯂꯣ ꯍꯥꯏꯕꯗꯣ
ꯅꯨꯄꯤ ꯂꯩꯇꯕꯗꯣ ꯀꯃꯥꯏꯅ ꯄꯥꯏꯍꯟꯒꯦꯔꯣ
ꯑꯣ ꯍꯥꯏꯅ ꯍꯣꯏꯗꯤ ꯑꯁ ꯀꯣ ꯀꯥꯎꯅꯤꯡꯉꯥꯏꯗꯤ ꯃꯤ ꯌꯥꯝꯈ꯭ꯔꯦ ꯑꯟꯇ ꯑꯦ ꯑꯩꯒꯤꯗꯨ ꯌꯥꯗꯕ ꯑꯃꯨꯛ ꯃꯥꯒꯤ ꯀꯣꯔꯤꯗꯨꯝ ꯄꯥꯏꯕ ꯑ ꯇꯩꯁ ꯄ ꯌꯥꯦ
ꯑꯣ ꯑꯣ ꯀꯥꯏꯒꯤꯗ ꯇꯧꯔꯅꯤ
ꯍꯔꯀꯤꯖꯦꯏ ꯀꯅ
ꯑꯗꯨ ꯅꯨꯄꯥꯗꯣ ꯀꯣꯂꯦꯖ ꯗ ꯑꯦꯝꯗ ꯀꯥꯈ꯭ꯔꯣ ꯎꯝ ꯃꯥꯗꯤ ꯑꯁ ꯐꯖꯅ ꯄꯥꯏꯔꯝꯃꯅꯤꯍꯦ
ꯎꯝ ꯅꯨꯡꯉꯥꯏꯔꯝꯅꯤ ꯃꯥꯗꯣ ꯅꯣꯏ ꯑꯩꯁꯨ ꯃꯤ ꯌꯥꯝ ꯄꯨꯏꯈ꯭ꯔꯝꯅꯦꯦ ꯅꯪꯕꯨꯁꯨꯂ
ꯀꯩꯅꯣ ꯐꯣꯟ ꯑꯅꯤꯒꯨꯝꯅꯗꯤ ꯄꯥꯏꯕ ꯌꯥꯕ꯭ꯔꯣ
ꯌꯥꯏꯑ ꯍꯥꯏꯌꯦꯦ ꯌꯥꯏꯦ ꯍꯥꯏꯗꯤ
ꯑꯆꯥ ꯑꯆꯥ ꯑꯆꯥ
ꯗ
ꯑꯣ ꯑꯣ ꯃꯥꯁꯨ ꯑꯁꯤ ꯅ ꯀꯥꯂꯣꯅ ꯂꯩꯕ꯭ꯔꯣ
ꯎ ꯎꯝ ꯎꯝ
ꯀꯗꯥꯏꯗꯤꯒꯦꯔꯣ ꯃꯥꯗꯤ ꯅꯣꯏ ꯅꯣꯏ ꯈꯨꯟ ꯃꯕ꯭ꯔꯣ
ꯑꯩꯈꯣꯏꯒꯤ ꯁ ꯃꯤꯅ ꯍꯥꯏꯕꯤꯕꯅꯤꯗ ꯎ ꯃꯤ ꯅꯍꯥꯏꯕꯅꯦꯈꯣꯏꯗꯁꯨ
ꯅꯣꯏꯗꯤꯁ ꯐꯖꯅ ꯄꯥꯏꯔꯝꯃꯅꯤꯗ
ꯑꯗ ꯍꯒ ꯑꯦꯗꯥ ꯍꯥꯏꯗꯤꯒ ꯃꯥꯥꯏ ꯍꯥ
ꯈꯔ ꯀꯨꯏꯔꯦꯅ ꯅꯣꯏꯗꯤ
ꯄꯥꯏ ꯂꯩꯥꯏꯗꯦ ꯨꯡꯉꯣ ꯅꯪꯈꯥꯡꯂꯕꯏꯅꯦ ꯍꯥꯏ ꯍꯣꯏ ꯒꯁ ꯁꯤ ꯂꯣꯏꯔꯒ
ꯑꯩꯁꯦ ꯍꯌꯦꯡ ꯂꯣꯏꯁꯤꯜꯂꯁꯤꯦꯔꯥ ꯈꯪꯗꯦ ꯉꯁꯤ ꯂꯣꯏꯁꯤꯜꯂꯁꯤꯔ
ꯀꯁꯅ ꯌꯥꯌꯦ
ꯌꯥ ꯎꯗꯤꯥꯏ
ꯎ
ꯉꯔꯥꯡꯗꯣ ꯑꯃꯨꯛ ꯆꯠꯊꯣꯛꯄ ꯄꯨꯡ ꯑꯃ ꯇꯥꯔ ꯑꯦꯕ
ꯅꯪꯉꯌꯥꯁꯨ ꯄ꯭ꯔꯕ꯭ꯔ ꯍꯧꯖꯦ ꯊ꯭ꯔꯤ ꯎꯝ
ꯍꯣꯏ ꯅꯍꯥꯟ ꯏꯃꯅꯤ ꯇꯧꯕꯗꯨ ꯈꯛꯇꯅꯤꯗ ꯉꯁꯤ ꯇꯧꯕ
ꯁꯤ ꯂꯣꯏꯕ ꯌꯥꯔꯦ ꯅꯪꯒꯤ ꯎꯝ ꯎꯝ
ꯂꯣꯏꯔꯒ ꯌꯦꯡꯈ꯭ꯔꯁꯦ ꯂꯥꯛꯄ꯭ꯔꯥ ꯂꯥꯛꯇꯕ꯭ꯔꯥ ꯍꯥꯏꯕꯗ
ꯍꯣꯔꯦꯟ ꯄꯨꯡ ꯑꯩꯠ ꯑꯦꯠ ꯊꯥꯔꯇꯤ ꯑꯗꯨ ꯋꯥꯏꯗ ꯑꯃꯨꯛ ꯀꯣꯜ ꯇꯧꯔꯪꯉꯣꯟꯗ ꯑꯩꯒꯤ ꯐꯣꯟ ꯇ꯭ꯔꯤ ꯌꯥꯎꯑꯣ ꯌꯥꯝꯗ꯭ꯔꯦ ꯍꯧꯖꯤꯛ ꯊꯟꯗ ꯍꯗ ꯐꯗ ꯎꯝ ꯏ ꯏꯒ ꯌꯦꯡꯃꯅꯦ ꯎꯝ ꯎꯝ ꯎꯝ ꯍ꯭ꯣꯏꯏꯗ ꯌꯦꯡꯕ ꯂꯥꯛꯑꯣ ꯇꯤꯚꯤꯗ ꯂꯩꯌꯦꯡ
ꯑꯣ ꯃꯥ ꯃꯣꯏꯗꯤ ꯌꯨꯝ ꯂꯩꯔꯨꯔ ꯑꯗꯨꯗ
ꯅꯠꯇꯦ ꯃꯣꯏꯖꯤ ꯑꯔ ꯑꯩꯈꯣꯏꯗ ꯇꯤꯗꯤ ꯂꯩꯕ ꯑꯗꯨꯏꯌꯦ
ꯑꯣ ꯑꯣ ꯑꯣ ꯑꯣ ꯑꯣ
ꯎ ꯑꯣ
ꯎꯝ ꯊꯃꯤꯁ ꯈꯥ ꯀꯟꯗꯣ ꯍꯟꯗ
ꯒꯤꯅꯤ ꯃꯥ ꯆꯥꯅꯤꯒ
ꯆꯥꯔꯣꯏꯗ ꯋꯥꯊꯤꯅꯤꯗ
ꯎ ꯎ
ꯋꯥꯊꯤ ꯋꯥꯔꯦꯝꯅꯦꯗ
ꯑꯩꯒꯤ ꯐꯣꯟꯒꯤ ꯕꯦꯇ꯭ꯔꯤꯁꯦ ꯊꯥꯔꯇꯤꯟ ꯈꯛꯇ ꯉꯥꯏꯔꯦ ꯍꯧꯖꯤꯛ
ꯏ
ꯉꯥꯍꯥꯛ ꯂꯩꯔꯒ ꯑꯃꯨꯛ ꯀꯣꯜ ꯇꯔꯛꯑꯣ ꯅꯪꯅ ꯅꯨꯡꯁꯤꯌꯦ ꯅꯣꯏ ꯕꯨꯁꯨ
ꯑ
ꯑ ꯂꯥꯏꯔꯒ ꯑꯃꯨꯛ ꯀꯣꯜ ꯇꯔꯑꯣꯕ ꯅꯣꯏꯕꯨ ꯁꯨ ꯅꯨꯡꯁꯤꯌꯦ ꯍꯥꯏꯕ
ꯀꯣꯜ ꯇꯧꯅꯤꯉꯥꯏ ꯃꯤꯂꯥꯏꯇꯦꯅ ꯑꯗꯨꯒꯤ
ꯎꯝ ꯇꯧꯅꯤꯉꯥꯏ ꯃꯤ ꯀꯅꯥꯁꯨ ꯂꯩꯇꯦ ꯅꯪ ꯈꯛ
ꯒꯤ ꯑꯩꯉꯣꯟꯗ ꯑꯃꯨꯛ ꯀꯣꯜ ꯇꯧꯔꯛꯑꯣ ꯍꯥꯏꯕꯅꯦ ꯍꯧꯖꯤꯛꯀꯤꯗꯤ ꯊꯝꯈ꯭ꯔꯒꯦꯀꯣ
ꯊꯝꯃꯣ ꯊꯝꯃꯣ